ꯍꯥꯎ ꯇꯥꯏ ꯇꯥꯏ
ꯑ ꯀꯩꯅꯣꯝꯃꯥ ꯍꯪꯒꯦ ꯅꯪ ꯇꯨꯝꯃꯝꯃꯤꯔꯣ
ꯇꯨꯝꯃꯝꯗꯦ ꯇꯨꯝꯃꯝꯗꯦ ꯍꯪꯉꯣ ꯌꯥꯏꯌꯦ
ꯅꯪ ꯇꯨꯝꯅ ꯇꯨꯝꯅ ꯍꯤꯡꯅ ꯇꯥꯏꯃꯤꯡꯗꯕꯨꯗꯤ ꯀꯣꯜ ꯇꯧꯁꯜꯂꯛꯑꯦ ꯐꯔꯛ ꯇꯥꯕ ꯑꯩ ꯉꯁꯥꯏꯒꯩ ꯊꯕꯛ ꯆꯠꯊꯣꯛꯎꯔꯦꯕꯀꯣ ꯑꯗꯨꯅꯦ ꯀꯩꯅꯣꯝꯇ ꯍꯪꯒꯦ ꯑꯩꯗꯣ ꯏꯌꯥꯔꯄꯣꯠ ꯑꯝꯇ ꯂꯧꯒꯦ ꯇꯧꯕ
ꯎꯝ
ꯑꯩ ꯁꯨꯝ ꯀꯩꯅꯣ ꯇꯧꯀꯥꯟꯗ ꯊꯕꯛ ꯀꯩꯀꯩ ꯇꯧꯀꯥꯟꯗꯁꯨ ꯅꯨꯡꯉꯥꯏꯇꯦꯗꯩ ꯑꯩ ꯏꯃꯥꯟꯅꯕꯤ ꯋꯥꯔꯤ ꯁꯥꯟꯅꯕ ꯈꯣꯠꯄ ꯃꯌꯥꯝ ꯌꯥꯎꯕꯗꯣ ꯑꯗꯨꯝꯕꯗꯁꯨ ꯅꯥꯀꯣꯡꯗ ꯁꯨꯝ ꯅꯞꯄꯒ ꯂꯩꯕꯗꯣ ꯑꯩ ꯍꯩꯇꯦꯕ ꯐꯣꯟꯗꯣ ꯑꯗꯨꯗꯨꯒꯤ ꯑꯦꯌꯥꯔꯄꯣꯔꯠꯁꯦ ꯗꯔꯀꯥꯔ ꯌꯥꯝ ꯑꯣꯏꯔꯦꯕ ꯑꯩꯗꯤ ꯊꯕꯛꯁꯨ ꯆꯤꯜꯂꯦꯕꯀꯣ ꯑꯗꯣ ꯋꯥꯔꯤꯁꯨ ꯏꯃꯥꯟꯅꯕꯤꯒꯤ ꯀꯩ ꯀꯩꯒꯤ ꯀ꯭ꯂꯥꯁ ꯀꯩꯀꯩꯒꯤ ꯃꯌꯥꯝ ꯋꯥꯔꯤꯁꯥꯟꯅꯗꯕ ꯌꯥꯗ꯭ꯔꯦꯕ ꯑꯗꯨꯗꯨꯒꯤ ꯑꯩꯅꯅꯦ ꯎꯝ ꯍꯥꯏꯗꯤ ꯇꯥꯛꯁ ꯊꯕꯛ ꯑꯝꯇ ꯇꯧꯔꯦꯅ ꯈꯜꯂꯣꯅꯦ ꯀꯩꯅꯣꯝꯇ ꯑꯦꯁꯥꯏꯟꯃꯦꯟ ꯑꯝꯇ ꯏꯔꯦꯅ ꯈꯜꯂꯣ ꯋꯥꯔꯤꯁꯥꯟꯅꯕꯗꯣ ꯂꯥꯎꯠ ꯊꯥꯔ ꯁꯥꯟꯅꯕꯗꯣ ꯅꯨꯡꯉꯥꯏꯇꯕ ꯁꯨꯝ ꯌꯥꯎꯋꯤꯗꯅ
ꯎꯝ
ꯀꯝꯐꯣꯔꯇꯦꯕꯜ ꯑꯣꯏꯗꯕ ꯑꯗꯨꯗꯨꯒꯤ ꯑꯩ ꯑꯦꯌꯥꯔꯄꯣꯠ ꯑꯝꯇ ꯂꯧꯒꯦ ꯇꯧꯕꯅꯦ ꯅꯪ ꯅꯃꯥꯟꯅꯕ ꯑꯃ ꯏꯁꯇꯣꯔ ꯑꯃ ꯐꯝꯃꯤꯗꯅ ꯑꯗꯨ ꯑꯗꯣ ꯃꯥꯉꯣꯟꯗ ꯏꯌꯥꯔꯄꯣꯠꯇꯣ ꯈꯔ ꯀ꯭ꯋꯥꯂꯤꯇꯤ ꯂꯩꯕ ꯑꯗꯨꯝ ꯌꯥꯝ ꯇꯥꯡꯕ ꯅꯠꯇ꯭ꯔꯁꯨ ꯑꯃ ꯑꯅꯤ ꯁ꯭ꯋꯥꯏ ꯌꯧꯕꯗ ꯈꯤꯇꯪ ꯐꯕ ꯑꯝꯇꯥ ꯂꯧꯒꯦ ꯍꯥꯏꯒꯦꯅ ꯇꯧꯔꯛꯄꯅꯤꯅꯦ
ꯑꯗꯨꯗꯤ ꯀꯔꯤ ꯀꯩꯅꯣꯅꯣ ꯄꯥꯝꯃꯤꯗꯣ
ꯑꯩꯁꯦ ꯑꯗꯨꯒꯁꯨ ꯑꯝꯇ ꯈꯪꯗꯤꯌꯦ ꯅꯣꯏꯒꯤ ꯑꯥꯏ ꯄꯣꯠ ꯑꯗꯨ ꯑꯗꯨ ꯀꯥꯏꯅ ꯈꯔꯗꯤ ꯂꯩꯕ꯭ꯔꯥ ꯑꯗꯨ ꯃꯉꯥꯏꯔꯦ ꯑꯩꯅ ꯈꯪꯕ꯭ꯔꯥ ꯑꯗꯨꯗꯤ ꯇꯥꯡꯃꯟꯈ꯭ꯔꯦꯗꯅ ꯑꯗꯨꯗꯤ ꯑꯩꯈꯣꯏꯅ ꯂꯩꯕ ꯀꯩꯁꯨ ꯉꯝꯃꯣꯏ ꯑꯗꯨ ꯅꯣꯏꯁꯨꯝ ꯂꯩ ꯑꯥ
ꯑꯣ ꯑꯍꯣꯡꯕꯗ ꯑꯩ ꯑꯩ ꯃꯊꯪ ꯃꯊꯪ ꯍꯥꯏꯔꯛꯀꯦꯁꯦ ꯑꯍꯣꯡꯕꯗ ꯀꯩꯅꯣ ꯂꯩ ꯑ ꯕꯣꯠ ꯂꯩ ꯑꯗꯒꯤ ꯔꯦꯜꯃꯤ ꯂꯩ ꯔꯦꯜꯃꯤꯁꯦ ꯑꯍꯣꯡꯕꯗ ꯁꯤꯖꯤꯟꯅꯕ ꯑꯗꯨꯝ ꯅꯨꯡꯉꯥꯏꯌꯦꯕꯀꯣ ꯑꯗꯒꯤ ꯄꯣꯇꯣꯅꯤꯛꯁ ꯂꯩ ꯑꯍꯣꯡꯕꯗ ꯑꯗꯒꯤ ꯑ ꯁꯣꯅꯤꯁꯨ ꯑꯗꯨꯝ ꯁꯤꯖꯤꯟꯅꯕ ꯌꯥꯕꯅꯦ
ꯑꯗꯣ ꯑꯍꯣꯡꯕ ꯍꯥꯏꯁꯦ ꯀꯌꯥꯗꯩꯩꯅ ꯀꯌꯥꯐꯧꯗꯅꯣ ꯔꯦꯠ ꯂꯩꯗꯣꯏꯁꯦ
ꯑꯦꯌꯔꯄꯣꯔꯠ ꯍꯥꯏꯔꯣ ꯑꯦꯌꯔꯕꯠ ꯏꯌꯔꯕꯠ ꯇꯗꯤꯅꯦ ꯂꯨꯄꯥ ꯍꯣꯏ ꯂꯨꯄꯥ ꯂꯤꯁꯤꯡ ꯑꯃ ꯆꯅꯤ ꯆꯥꯇꯔ꯭ꯦꯠ ꯆꯅꯤꯄꯥꯟ ꯄꯥꯝꯕꯤꯕꯐꯥꯎ ꯂꯩꯌꯦ ꯆꯥꯇꯔ꯭ꯨꯛ ꯄꯤꯕꯁꯨ ꯂꯩꯌꯦ ꯑꯗꯨꯒꯨꯝꯕꯗꯤ ꯂꯩ ꯍꯟꯅꯤꯡꯗꯦ
ꯑꯗꯣ ꯀꯩꯅꯣ ꯇꯧꯕꯗꯣ ꯈꯤꯇꯪꯁꯨ ꯍꯥꯏꯗꯤ ꯂꯩꯗꯅ ꯂꯩꯔꯗꯤ ꯌꯥꯝ ꯇꯥꯡꯕ ꯅꯠꯇ꯭ꯔꯁꯨ ꯈꯔꯁꯨ ꯀꯨꯏꯅ ꯁꯤꯖꯤꯟꯅꯕ ꯌꯥꯕꯅ ꯑꯃ ꯂꯩ ꯐꯠ ꯂꯥꯎꯅ ꯌꯥꯔꯛꯇꯕꯤꯗꯣ ꯑꯗꯨ ꯄꯥꯝꯗꯦꯕ ꯑꯗꯨꯗꯨꯒꯤ ꯈꯔ ꯀꯨꯏꯅ ꯆꯠꯇꯧꯕ ꯑꯃꯗꯤ ꯄꯥꯝꯃꯦ
ꯑꯩꯈꯣꯏꯒꯤ ꯑꯗꯨꯗꯤ ꯔꯤꯌꯦꯜꯃꯤ ꯔꯤꯌꯦꯜꯃꯤ ꯕꯠ ꯑꯃ ꯂꯩꯔꯣ ꯔꯤꯌꯦꯜꯃꯤ ꯕꯠꯁꯦ ꯂꯨꯄꯥ ꯂꯤꯁꯤꯡ ꯑꯃ ꯆꯅꯤ ꯄꯤꯕ ꯂꯩꯌꯦꯕꯀꯣ ꯑꯗꯨꯝ ꯃꯣꯏ ꯃꯣꯏꯁꯦ ꯑꯦ ꯑꯦꯟ ꯁꯤ ꯀꯥꯏꯅ ꯂꯩ ꯑꯦꯟ ꯁꯤꯁꯦ ꯀꯩꯅꯣ ꯍꯥꯏꯀꯥꯟꯗ ꯅꯣꯏꯁ ꯀꯦꯟꯁꯦꯂꯦꯁꯟ ꯍꯥꯏꯕꯅꯦꯕ
ꯎꯝ
ꯑꯥ ꯑꯗꯨ ꯍꯥꯞꯆꯟꯈ꯭ꯔꯀꯥꯟꯗ ꯑꯦꯟ ꯁꯤꯁꯦ ꯑꯣꯟ ꯇꯧꯔꯒꯗꯤ ꯃꯄꯥꯟꯗ ꯂꯥꯡꯅꯕ ꯃꯌꯥꯝꯅ ꯀꯩꯅꯣ ꯇꯧꯕ ꯄꯣꯠꯇꯣ ꯑꯥ ꯇꯥꯔꯣꯏ ꯅꯣꯏꯅꯦꯕꯀꯣ
ꯎꯝ
ꯅꯪꯅ ꯏꯌꯥꯔꯄꯤꯤꯁ ꯍꯥꯞꯆꯤꯜꯂꯤꯗ ꯍꯥꯞꯆꯜꯂꯀꯥꯟꯗ ꯇꯥꯕ ꯄꯣꯠꯇꯨꯅ ꯍꯦꯟꯅ ꯃꯌꯦꯛ ꯁꯦꯡꯅ ꯇꯥꯗꯣꯏꯅꯦꯕ ꯑꯗꯨ ꯌꯥꯎꯕ ꯂꯩꯕꯅ ꯐꯩꯌꯦꯕꯀꯣ ꯑꯒ ꯕ꯭ꯂꯨꯇꯨꯠ ꯔꯦꯝꯁꯦ ꯑꯗꯨꯐꯥꯎꯅꯤꯅꯀꯅꯤ ꯕꯦꯇ꯭ꯔꯤꯉꯩ ꯈꯪꯉꯛ ꯐꯅꯤꯌꯦ ꯅ ꯑꯗꯨꯝ ꯅꯨꯡꯉꯥꯏꯕꯅꯦ ꯍꯧꯖꯤꯛꯀꯤ ꯔꯦꯗꯤ ꯐꯣꯠꯇꯣ ꯑꯩ ꯍꯣꯔꯦꯟ ꯋꯥꯆꯞꯇ ꯊꯥꯔꯁꯦꯕꯀꯣ
ꯎꯝ
ꯑꯗꯨ ꯇꯧꯔ ꯁꯤꯟꯅꯔꯑꯣ ꯑꯗꯨꯒ ꯑ ꯅꯪ ꯑꯣꯟꯂꯥꯏꯟꯗꯒꯤ ꯀꯛꯄꯅꯤꯅ ꯅꯪ ꯍꯥꯏꯔꯤꯁꯦ
ꯑꯩꯒꯤ ꯏꯌꯥ ꯌꯥꯏꯌꯦ ꯑꯣꯟꯂꯥꯏꯟꯗꯒꯤ ꯀꯛꯑ ꯁꯁꯨꯥꯏ ꯁ ꯏꯁꯇꯣꯔꯩ ꯂꯩꯔꯦꯨꯥꯏ ꯅꯪ ꯅꯃꯥꯟꯅꯕ ꯑꯃ ꯐꯝꯕꯗꯨꯗ ꯍꯪꯕꯅꯦꯕ ꯆꯨꯝꯅ ꯃꯉꯣꯟꯗꯩ ꯑꯥ
ꯑꯩ ꯍꯥꯟꯅ ꯐꯣꯟ ꯇꯧꯔ ꯍꯜꯂꯒꯦ ꯑꯗꯣ ꯃꯥꯅꯦ ꯌꯥꯎꯗꯦꯔꯗꯤ ꯑꯣꯟꯂꯥꯏꯟꯗꯒꯤ ꯈꯔꯁꯦ ꯌꯥꯎꯋꯦ ꯂꯩꯅꯤ ꯍꯥꯏꯔꯒꯅ ꯆꯠꯂ ꯂꯧꯔꯨꯔꯁꯦ
ꯑꯩꯈꯣꯏꯅꯅꯦ ꯅꯨꯄꯤ ꯑꯣꯏꯕꯅꯤꯅ ꯁꯤꯨꯒꯨꯝꯕꯩ ꯃꯇꯥꯡꯁꯦ ꯌꯥꯝ ꯈꯪꯗꯦꯕ ꯄꯥꯝꯗꯤ ꯄꯥꯝꯃꯁꯨ ꯑꯗꯨ ꯈꯤꯇꯪꯁꯨ ꯃꯃꯜ ꯈꯤꯇꯪ ꯐꯕ ꯑꯗꯨꯗꯨꯒ ꯁꯤꯟꯅꯕꯁꯨ ꯅꯨꯡꯉꯥꯏꯕ ꯊꯤꯕꯅꯦꯕ ꯂꯩ ꯑꯁꯦꯡꯕꯩ ꯁꯤꯅ ꯦꯕ ꯐꯤꯂꯝ ꯌꯦꯡꯕ ꯈꯣꯠꯄꯗ ꯑꯩꯒꯤꯔ ꯐ ꯁꯥꯡ ꯀꯥꯟꯅ ꯁꯤꯟꯅꯕꯥꯝꯕ ꯈꯣꯠꯄꯒꯁꯨ ꯂꯩ ꯅꯠꯇꯦꯕ ꯁꯤꯖꯤꯟꯅꯗ꯭ꯔꯁꯨ ꯌꯥꯏ ꯁꯤꯖꯤꯟꯅꯔꯁꯨ ꯌꯥꯏ ꯅꯥꯀꯣꯡꯕꯨ ꯍꯦꯟꯅ ꯅꯥꯏ ꯀꯨꯏꯅ ꯍꯥꯄꯛꯑꯗꯤ ꯑꯗꯨꯅꯦ ꯎꯝ ꯁꯨꯝ ꯑꯩꯗꯣ ꯍꯟꯗꯛꯁꯦ ꯊꯣꯏꯅ ꯍꯥꯏꯕ ꯊꯕꯛꯁꯦ ꯌꯦꯡꯁꯤꯟ ꯀꯥꯟꯗ ꯀꯣꯝꯅ ꯊꯕꯛꯇꯣ ꯃꯤ ꯋꯥꯔꯤꯁꯤꯅꯕ ꯐꯨꯠꯅ ꯁꯨꯝ ꯄꯥꯏꯕꯗꯣ ꯑꯗꯨ ꯅꯠꯇ꯭ꯔꯒ ꯑꯩ ꯍꯩ ꯅꯠꯇꯦꯕ ꯑꯗꯣ ꯊꯕꯛꯇꯣ ꯆꯥꯛ ꯁꯝꯅꯔ ꯆꯥꯛꯣꯡꯑꯦ ꯈꯜꯂꯣ ꯏꯃꯅꯕꯤ ꯋꯥꯔꯤ ꯑꯔꯣꯏꯕ ꯑꯃ ꯁꯥꯟꯅꯔꯦ ꯈꯜꯂꯣ ꯂꯥꯎꯊꯗꯣꯛꯑ ꯍꯥꯟꯅ ꯁꯥꯟꯅ ꯅꯨꯡꯉꯥꯏꯇꯕ ꯇꯥꯏꯃꯤꯡꯗꯤ ꯑꯗꯨꯝ ꯀꯥꯟꯗ ꯁꯥꯟꯅꯗꯕ ꯌꯥꯗ꯭ꯔꯕ ꯑꯗꯨꯃꯥꯏꯅꯒꯨꯝꯕ ꯇꯧꯔꯛ- ꯀꯥꯟꯗ ꯑꯗꯨꯃꯥꯏꯅ ꯏꯔꯥꯔꯕꯠꯇꯣ ꯍꯥꯞꯆꯤꯟꯈ꯭ꯔꯗꯤ ꯀꯣꯝꯅ ꯁꯥꯟꯅꯩꯗꯅ ꯊꯕꯛ ꯇꯧ ꯇꯧꯅ ꯑꯩꯅ ꯑꯗꯨꯗꯨ- ꯒꯤ ꯑꯃ ꯂꯩꯅꯤꯡꯕ ꯑꯗꯣ ꯑꯈꯣꯏꯅꯗꯤ ꯃꯥꯒꯤ ꯕ꯭ꯔꯦꯟ ꯃꯃꯤꯡ ꯀꯩ ꯀꯩꯁꯨ ꯀꯩꯝ ꯀꯥꯟꯅ ꯈꯪꯗꯦ ꯑꯗꯣ ꯀꯔꯝꯕꯅ ꯐꯩꯅꯣꯁꯨ ꯈꯪꯗꯦ ꯑꯗꯨꯣ ꯅꯣꯏꯗꯤ ꯅꯨꯄꯥꯅ ꯅꯣꯏꯅ ꯍꯦꯟꯅ ꯈꯪꯉꯤꯗꯅ ꯁꯨꯝꯕꯒꯤ ꯃꯇꯥꯡꯗ
ꯎꯝ ꯑꯩꯅ ꯍꯥꯏꯗꯣ ꯇꯧꯔꯁꯦ ꯑꯗꯣ ꯑꯥ ꯑꯩ ꯃꯃꯥꯡꯗ ꯁꯤꯟꯅ ꯈ꯭ꯔꯦꯕꯀꯣ ꯑꯗꯨꯝ ꯅꯨꯡꯉꯥꯏꯈꯤ ꯃꯩꯁꯨ ꯑꯗꯨꯝ ꯈꯥꯡꯉꯤ ꯑꯗꯨ ꯅꯪ ꯏꯌꯥꯔꯄꯠꯁꯦ ꯏꯌꯥꯔꯕꯠ ꯍꯥꯏꯅ ꯑꯃ ꯂꯩꯔꯦ ꯑꯗꯨꯗꯨꯒ ꯅꯦꯛꯕꯦꯟ ꯑꯅꯥ ꯑꯃꯒ ꯂꯩꯌꯦꯕꯀꯣ ꯅꯦꯛꯕꯦꯟꯁꯤꯅ ꯀꯃꯥꯏꯅ ꯇꯧꯒꯦ ꯍꯥꯏ ꯀꯥꯟꯗ ꯅꯥ ꯑꯩꯈꯣꯏꯅ ꯕ꯭ꯂꯨꯇꯨꯠꯇꯤ ꯑꯣꯏꯔꯒ ꯑꯥ ꯐꯣꯟꯗ ꯊꯤꯖꯤꯟꯗꯕꯤ ꯊꯝꯖꯤꯟꯗꯕꯤꯗ ꯇꯔꯥ ꯁꯥꯡꯅ ꯉꯛꯁꯝꯗ ꯌꯥꯟꯕꯤ ꯑꯃ ꯂꯩꯇ꯭ꯔꯣ
ꯎꯝ
ꯑꯗꯨ ꯑꯣꯏꯗꯣꯏꯅꯦ ꯃꯣꯏꯁꯤꯗꯤ ꯃꯩꯁꯦ ꯑꯃꯨꯛ ꯆꯥꯔꯖ ꯇꯧꯈꯤꯕꯁꯤꯅ ꯍꯞꯇꯥ ꯑꯃꯨꯛꯀ ꯆꯠꯂꯦꯕꯀꯣ
ꯎꯝ ꯑꯗꯣ ꯉꯛꯁꯝꯗ ꯌꯥꯟꯕꯤꯗꯨꯗꯤ ꯄꯥꯝꯗꯤꯌꯦ
ꯍꯣꯏ ꯑꯗꯨ ꯄꯥꯝꯗꯦ ꯍꯥꯏꯁꯦ ꯃꯩꯁꯦ ꯌꯥꯝ ꯈꯥꯡꯉꯦꯕ ꯑꯗꯒꯤ ꯑꯃꯗꯣ ꯑꯗꯨꯅꯦ ꯄꯨꯡ ꯃꯔꯤꯃꯨꯛꯀ ꯇꯧꯔꯅꯤ ꯆꯥꯔꯖ ꯇꯧꯗꯕ ꯌꯥꯔꯛꯑꯔꯣꯏꯕꯀꯣ ꯑꯗꯨꯃꯥꯏꯅ ꯂꯩꯔꯦ ꯍꯧꯖꯤꯛꯀꯤ ꯅꯦꯛꯕꯦꯟꯗꯨꯗꯤ ꯅꯪ ꯅꯨꯃꯤꯠ ꯍꯞꯇꯥ ꯑꯅꯤ ꯆꯠꯂꯦ ꯍꯥꯏꯁꯦ ꯈꯜꯂꯣ ꯗꯨꯝ ꯌꯥꯔꯕꯅꯦ
ꯑꯗ ꯃꯨꯛ ꯎꯝ ꯑꯩꯈꯣꯏꯗꯤ ꯅꯨꯄꯤꯅꯤꯅ ꯑꯗꯨꯃꯥꯏꯅ ꯌꯥꯝ ꯌꯥꯟꯊꯣꯛ ꯌꯥꯟꯁꯤꯟ ꯇꯧꯕꯗꯨꯣ ꯌꯦꯡꯕꯗ ꯌꯥꯝꯅ ꯏꯁꯥꯗ ꯍꯩꯅꯗꯕ ꯐꯖꯗꯕ ꯃꯥꯟꯕ ꯑꯃ ꯂꯩꯗꯥꯏꯅꯦ
ꯂꯣꯌꯥ ꯅꯣꯏꯒꯤ ꯑꯄꯥꯝꯕꯅꯦ ꯑꯗꯣ ꯃꯁꯛ ꯐꯖ ꯐꯖꯕꯗꯤ ꯃꯌꯥꯝ ꯂꯩ ꯍꯥꯏꯗꯤ ꯋꯥꯟ ꯄ꯭ꯂꯁꯀꯤ ꯕꯨꯂꯦꯠ ꯖꯦꯠ ꯀꯥꯏꯅꯒ ꯂꯩꯔꯤꯌꯦꯕꯀꯣ
ꯏꯌꯥꯔꯕꯠꯇꯥ
ꯑꯥ ꯏꯌꯥꯔꯕꯠ ꯅꯠꯇꯦ ꯀꯩꯅꯣꯒꯤ ꯑꯗꯣ ꯅꯪ ꯋꯥꯟ ꯄ꯭ꯂꯁꯀꯤ ꯏꯌꯥꯔꯕꯠ ꯄꯥꯝꯕꯁꯨ ꯂꯩꯅꯤ ꯑꯗꯣ ꯑꯩꯗꯤ ꯍꯧꯖꯤꯛꯀꯤ ꯔꯦꯗꯃꯤꯒꯤꯔꯣ ꯔꯤꯀꯃꯦꯟ ꯇꯧꯋꯦ ꯑꯥ ꯑꯣ ꯑꯥ ꯏꯌꯥꯔꯕꯠꯇꯥ
ꯎꯝ
ꯈꯟꯊꯧꯔꯣꯌꯣ ꯍꯩꯌꯦꯡ ꯑꯣꯏꯔꯁꯨ ꯍꯦꯔꯦꯟ ꯌꯦꯡꯉꯒ ꯂꯣꯏꯅ ꯈꯪꯉꯅꯤ ꯀꯃꯥꯏꯅ ꯇꯧꯕꯅꯣ
ꯍꯣꯏ ꯅꯪꯅ ꯑꯗꯨꯝꯅꯦ ꯂꯩꯔꯛꯑꯣ ꯐꯖꯕ ꯌꯥꯎꯔꯗꯤ ꯑꯩ ꯑꯗꯨꯝ ꯄꯩꯁꯥ ꯀꯥꯞꯄꯛꯀꯦ ꯑꯗꯨꯗꯨꯒ ꯑꯩꯗꯣ ꯗꯔꯀꯥꯔ ꯑꯣꯏꯔꯦꯕꯀꯣ ꯉꯁꯤ ꯅꯣꯡꯅꯤꯁꯤꯗ ꯄꯥꯝꯃꯦ ꯑꯗꯨꯒꯤ ꯇꯧꯕꯅꯤ
ꯍꯣ ꯍꯣꯏ
ꯄꯩꯁꯥ ꯌꯥꯝ ꯂꯩꯗꯅ ꯑꯗꯨꯗꯨ ꯇꯧꯕ ꯅꯠꯇꯦ ꯁꯨꯝ ꯗꯔꯀꯥꯔ ꯑꯣꯏꯕ ꯄꯣꯠ ꯑꯣꯏꯕꯒꯤ ꯄꯥꯝꯃꯛꯄꯗꯣ
ꯎꯝ
ꯅꯣꯏꯗꯣ ꯑꯗꯨꯝ ꯑꯗꯒꯤ ꯄꯣꯠ ꯑꯌꯥꯝꯕ ꯂꯧꯗ꯭ꯔꯥ ꯃꯃꯥꯡꯗꯁꯨ ꯅꯪ ꯐꯣꯟ ꯑꯃ ꯂꯧꯈꯤꯗꯅ ꯃꯉꯣꯟꯗꯒꯤ
ꯎꯝ
ꯑꯗꯨꯗ ꯐꯩ ꯈꯣꯠꯂꯦ ꯍꯥꯏꯕꯨꯗ ꯑꯩꯁꯨ ꯑꯗꯒꯤ ꯑꯣꯏꯅ ꯌꯦꯡꯉꯒꯦ ꯃꯣ ꯃꯣꯏꯅꯁꯨ ꯈꯪꯅꯕꯅꯁꯨꯨ ꯍꯦꯟꯅ ꯐꯖꯅ ꯍꯥꯏꯕꯤꯔꯛꯏꯗꯅ ꯁꯤ ꯂꯩꯕꯩꯕꯨꯗꯤ ꯑꯁ ꯍꯥꯡꯉꯨꯔꯗꯤ ꯏꯁꯇꯣꯔ ꯈꯨꯗꯤꯡꯒꯤ ꯁꯤ ꯐꯩ ꯁꯤ ꯐꯩ ꯍꯥꯏꯔꯒꯥꯟꯗꯨꯁꯨ ꯅꯛꯅꯕ ꯃꯤꯅ ꯈꯔ ꯍꯦꯟꯅ ꯁꯤꯁꯤ ꯐꯩꯌꯦꯅ ꯍꯥꯏꯕꯤꯕꯗꯣ
ꯎꯝ
ꯑꯥ ꯑꯗꯨ ꯄꯥꯝꯕꯩꯅꯤꯗ
ꯀꯩꯅꯣ ꯇꯧꯗꯣꯏꯅꯦ ꯍꯥ ꯍꯥꯟꯅ ꯅꯪꯅ ꯑꯩꯉꯣꯟꯗ ꯍꯪꯉꯛꯏꯁꯦ
ꯀꯩꯕ
ꯅꯪꯅ ꯑꯩꯉꯣꯜꯗ ꯍꯉꯛ ꯏ ꯁꯦ
ꯑꯥ
ꯑ ꯁꯨꯃꯥꯏꯅ ꯍꯥꯏꯇꯥꯔꯦ ꯑ ꯈꯪꯅꯕ ꯃꯤꯅ ꯇꯧꯕꯅ ꯍꯦꯅꯥ ꯀꯩꯅꯣ ꯇꯧꯗꯣꯏꯅꯦꯕ ꯈꯪꯅꯗꯕ ꯑꯃꯅ ꯆꯪꯖꯜꯂ ꯍꯪꯉꯨ ꯀꯥꯟꯗ ꯍꯣꯏ ꯃꯤꯗꯨꯅ ꯌꯥꯝ ꯀꯩ ꯇꯧꯔꯒꯗꯤ ꯐꯖꯅ ꯍꯥꯏꯕꯤꯔꯛꯑꯅꯤ ꯅꯠꯇ꯭ꯔꯗꯤ ꯑꯗꯨꯝ ꯍꯥꯃꯨ ꯍꯥꯃꯨ ꯑꯦ ꯐꯕꯅꯤ ꯍꯣꯏ ꯃꯥꯅꯤ ꯁꯤ ꯑꯗꯨ ꯑꯗꯨꯁꯨ ꯐꯖꯩ ꯑꯗꯨꯃꯥꯏꯅ ꯇꯧꯋꯤ ꯑꯗꯨ ꯇꯧꯋꯤ ꯍꯥꯏꯅ ꯃꯥꯅ ꯑꯣꯏꯅ ꯐꯖꯕ ꯊꯤꯕꯔꯣꯝꯗ ꯑꯣꯏꯅ ꯆꯠꯈꯤꯕꯅꯣ
ꯎꯝ ꯎꯝ ꯅꯧꯁꯨ ꯅꯧꯕꯅꯤꯅ ꯑꯩꯈꯣꯏꯁꯦ ꯅꯧꯔꯕꯅꯤꯅ ꯑꯁꯤꯗꯤ ꯃꯥꯗꯤ ꯀꯔꯤꯝ ꯈꯪꯉꯣꯏꯕ ꯉꯥꯏ ꯍꯥꯏꯖꯟꯒꯦ ꯀꯩꯗꯩ ꯑꯁ ꯑꯩꯣꯠꯁꯦ ꯐꯖꯅ ꯌꯣꯜꯍꯧꯒꯦꯗ ꯍꯌꯦꯡ ꯃꯤ ꯆꯪꯉꯛꯅꯕꯥ ꯃꯥꯏ ꯈꯟꯕ ꯃꯤꯁꯨ ꯌꯥꯎ ꯅꯠꯇ꯭ꯔꯒ ꯑꯁ ꯁꯤꯁꯤ ꯇꯉꯥꯏ ꯄꯪꯍꯥꯏ ꯍꯥꯏꯖꯟꯕꯤꯒꯦꯅ ꯍꯥꯏꯕꯁꯨ ꯌꯥꯎꯗꯣꯏꯅꯦꯕ
ꯑꯣ ꯏꯃꯥꯟꯅꯕꯤ ꯑꯃꯗ ꯄꯣꯠ ꯒꯥꯔꯤ ꯁꯦꯠ ꯁꯤꯜꯂꯨꯔꯦꯕꯀꯣ ꯑꯗꯨ ꯃꯣꯏꯅ ꯁꯤꯅ ꯆꯥꯝ ꯌꯥꯡꯈꯩ ꯄꯤꯕ ꯍꯥꯏꯅꯤ ꯁꯦꯠꯅꯤ ꯑꯃꯁꯤꯅ ꯆꯥꯝꯃ ꯄꯤꯕꯅꯦ ꯍꯥꯏꯅ ꯍꯥꯏꯔꯦꯕꯀꯣ ꯑꯗꯨꯗꯨꯒ ꯑ ꯆꯥꯝ ꯄꯤꯕꯁꯤꯅ ꯑꯣꯔꯤꯖꯤꯅꯦꯜꯅꯦ ꯅꯣꯏ ꯁꯤ ꯏꯪꯈꯥꯁꯤ ꯂꯥꯎꯑꯣ ꯌꯥꯅꯤ ꯑꯗꯨꯝ ꯆꯠꯇꯣꯏꯅꯦ ꯆꯍꯤ ꯑꯃꯒꯤ ꯋꯥꯔꯦꯟꯇꯤ ꯄꯤ ꯈꯣꯠꯂꯤ ꯍꯥꯏꯔꯦ ꯑꯗꯨꯗꯨꯒ ꯉ ꯆꯍꯤ ꯑꯃ ꯐꯥꯅꯕ ꯊꯥꯇ ꯃꯔꯤ ꯃꯉꯥ ꯋꯥꯠꯂꯝꯒꯅꯤ ꯇꯔꯨꯛꯃꯨꯛ ꯋꯥꯠꯂꯝꯒꯤꯅꯤ ꯁꯤꯗ ꯌꯥꯗ꯭ꯔꯦꯅ ꯐꯣꯟ ꯇꯧꯔꯛꯑꯝꯕꯅꯦ ꯑꯩꯅ ꯑꯅ ꯁꯤꯜꯂꯣ ꯈꯣꯠꯂꯣꯅ ꯍꯥꯏꯈꯤꯕꯅꯦ ꯍꯥꯏꯗꯤ ꯑꯗꯨꯃꯥꯏꯅꯕꯣ ꯑꯗꯨꯝ ꯇꯧꯕꯤꯕ ꯏꯁꯀꯦꯝꯒꯤ ꯃꯑꯣꯡꯗ ꯍꯥꯏꯇꯥꯔꯦ
ꯎꯝ
ꯃꯤ ꯃꯣꯏ ꯄꯩꯁꯥ ꯐꯪꯂꯍꯔꯗꯤ ꯌꯥꯔꯦ ꯍꯥꯏꯕꯒꯤ ꯄꯣꯠꯇ
ꯑꯄꯪꯕ ꯃꯤ ꯊꯤꯕꯩ ꯃꯑꯣꯡ ꯑꯃ ꯇꯧꯋꯦꯕ ꯃꯣꯏꯁꯦ ꯇꯧꯗ꯭ꯔꯅꯦ
ꯇꯧꯋꯦ ꯑꯗꯨꯅꯦ ꯍꯥꯏꯁꯦ
ꯑꯗꯨꯅ ꯐꯖꯅ ꯄꯣꯠꯁꯦ ꯑꯩꯈꯣꯏꯗꯤ ꯄꯥꯛꯅꯁꯨ ꯂꯩ ꯉꯝꯕ ꯅꯠꯇꯦ ꯂꯩꯉꯩꯗꯁꯨ ꯈꯤꯇꯪ ꯃꯑꯣꯡ ꯇꯥꯕ ꯆꯥꯛ ꯆꯥꯛ ꯂꯩꯕꯁꯨ ꯄꯥꯝꯗꯦꯕꯀꯣ ꯑꯅꯧꯕ ꯑꯍꯦꯟꯕ ꯁꯤꯟꯕꯁꯨ ꯉꯝꯃꯣꯏ ꯑꯗꯨꯗꯨꯅ ꯑꯃ ꯂꯩꯉꯩꯁꯦ ꯈꯤꯇꯪ ꯐꯕ ꯈꯤꯇꯪ ꯌꯥꯝꯅ ꯇꯥꯡꯕ ꯅꯠꯇ꯭ꯔꯁꯨ ꯑꯦꯐꯣꯔꯗꯦꯕꯜ ꯄ꯭ꯔꯥꯏꯖꯇꯀꯣ ꯈꯤꯇꯪ ꯆꯠꯅꯕ ꯌꯥꯕ ꯄꯣꯠ ꯀ꯭ꯋꯥꯂꯤꯇꯤ ꯂꯩꯕ ꯑꯗꯨꯃꯥꯏꯅ ꯄꯥꯝꯃꯛꯑꯦꯕ ꯑꯗꯨꯒꯤ ꯇꯧꯕꯅꯤꯗ ꯅꯣꯏꯅꯗꯤ ꯍꯦꯟꯅ ꯈꯪꯉꯦꯗꯅ ꯁꯨꯝꯕꯩ ꯃꯇꯥꯡꯗꯗꯤ ꯑꯩꯈꯣꯏꯒꯗꯤ ꯃꯥꯟꯅꯗꯦꯗꯅ ꯑꯩꯈꯣꯏꯗꯤ ꯑꯝꯇ ꯈꯪꯗꯦꯕ ꯑꯁꯦꯡꯕꯒꯤ ꯑꯩ ꯁꯤꯁꯨꯁ ꯑꯝꯇ ꯁꯤꯖꯤꯟꯅꯗꯦꯕ ꯑꯩ ꯂꯩꯁꯨ ꯂꯩꯇꯦ ꯏꯌꯥꯔ ꯄꯁ ꯑꯃ ꯈꯛꯇꯪ ꯂꯩꯀꯣ ꯑꯗꯨ ꯏꯔꯄꯤꯁꯇꯨꯁꯨꯅꯦ ꯑꯃ ꯕꯤꯗꯤꯑꯣꯒꯨꯝꯕ ꯁꯨꯝ ꯌꯦꯡꯕ ꯈꯣꯠꯄꯗ ꯁꯤꯟꯅꯕ ꯈ ꯅꯦꯕ ꯑꯗꯨ ꯍꯧꯖꯤꯛꯀꯤ ꯑꯦꯌꯥꯔ ꯄꯁꯦ ꯋꯥꯔꯤ ꯁꯟꯅꯕꯗ ꯇꯥꯗ꯭ꯔꯦꯕ ꯑꯗꯩ ꯄꯤꯁꯤꯟꯕ ꯄꯣꯠꯁꯤꯗꯤ ꯊꯕꯛ ꯇꯧꯀꯥꯟꯗ ꯐꯣꯟꯗꯣ ꯑꯩꯈꯣꯏꯅ ꯄꯣꯀꯦꯠ ꯌꯥꯎꯗꯕꯅꯤꯅ ꯄꯣꯀꯦꯠꯇꯅ ꯍꯥꯞꯐꯝ ꯌꯥꯎꯗꯦꯕ ꯑꯗꯨꯗꯨꯅ ꯌꯥꯝꯅ ꯅꯨꯡꯉꯥꯏꯇꯦ ꯄꯣꯛ ꯇ ꯌꯦꯞꯄꯒ ꯊꯕꯛ ꯇꯧꯕꯗꯨꯁꯨ ꯑꯩꯈꯣꯏ ꯍꯩꯅꯗꯦ ꯑꯗꯨ ꯀꯝꯐꯣꯔꯇꯦꯕꯜ ꯑꯣꯏꯕ ꯋꯥꯠꯂꯦ ꯑꯗꯨꯗꯨꯒ ꯑ ꯀꯩꯅꯣ ꯅꯥꯀꯣꯡꯗ ꯈꯤꯇꯪ ꯁꯇꯧ ꯕ꯭ꯂꯨꯇꯨꯠꯇꯨꯗꯤ ꯅꯨꯡꯉꯥꯏꯔꯦꯗꯅ
ꯎꯝ
ꯑꯗꯨꯁꯨ ꯈꯜꯂꯦ ꯑꯗꯨꯑꯣꯏꯗꯤ ꯑꯩ ꯍꯥꯟꯅ ꯕ꯭ꯂꯨꯇꯨꯠ ꯏꯔꯔꯕꯠ ꯏꯔꯕꯤꯁ ꯑꯝꯇꯪ ꯂꯩꯌꯦꯕ ꯑꯗꯨ ꯏꯌꯥꯔꯄꯁꯁꯨ ꯏꯌꯥꯔꯄꯤꯁꯇꯨꯁꯨꯅꯦ ꯍꯪꯕ꯭ꯔꯥ ꯃꯤꯅ ꯐꯣꯟ ꯇꯧꯔꯒ ꯋꯥꯔꯤ ꯁꯟꯅꯅꯕꯁꯦ ꯅꯣꯏꯅ ꯉꯥꯡꯉꯛꯄꯗꯤ ꯂꯣꯏ ꯇꯥꯅꯦꯕ ꯑꯩꯅ ꯉꯥꯡꯕꯅꯤ ꯅꯣꯏꯅ ꯀꯩꯝ ꯇꯥꯗꯦꯕ ꯑꯗꯨꯅ ꯐꯤꯂꯝ ꯌꯦꯡꯕ ꯈꯣꯠꯄ ꯑꯩꯈꯣꯏꯕꯨꯗꯤ ꯌꯥꯕ ꯑꯗꯨꯅ ꯑꯗꯨꯝ ꯇꯥꯔ ꯂꯩ ꯐꯤꯂꯝ ꯌꯦꯡꯕꯗꯁꯨ ꯑꯥ ꯐꯤꯂꯝ ꯌꯦꯡꯕꯁꯨ ꯑꯩ ꯀꯩꯁꯨ ꯁꯤꯟꯅꯗꯦꯕ
ꯎꯝ
ꯑꯗꯨꯝ ꯇꯥꯔ ꯂꯩꯕꯅꯦ ꯀꯌꯥ ꯁꯤꯖꯤꯟꯅꯕ ꯑꯣꯏꯗꯦ ꯅꯥꯀꯣꯡ ꯅꯥꯏꯌꯦ ꯏꯁꯝ ꯁꯝꯅ ꯍꯥꯏꯔꯕꯗ ꯊꯤꯟꯖꯤꯜꯂꯒ ꯊꯝꯕꯗꯣ ꯀꯨꯏꯅ
ꯅꯥꯕꯅꯦ ꯑꯗꯒꯤ ꯅꯥꯀꫭꯡꯒꯤ ꯃꯊꯛ ꯊꯪꯕ ꯁꯔꯨꯛꯇꯣ ꯁꯨꯝ ꯆꯥꯎꯊꯣꯔꯛ ꯁꯨꯝ ꯆꯥꯎꯊꯣꯔꯛ ꯌꯥꯝ ꯊꯤꯕꯅꯦ ꯑꯗꯨꯝ ꯍꯥꯞꯄꯒ ꯁꯤꯖꯤꯟꯅꯕꯁꯦ
ꯑꯣ ꯈꯪꯗꯦ ꯑꯗꯨꯗꯤ ꯑꯩꯈꯣꯏ ꯁꯤꯟꯅ ꯂꯝꯅ ꯄꯥꯡꯅ ꯇꯥꯡꯅ ꯁꯤꯟꯅꯩ
ꯍꯣꯏ ꯌꯥꯝ ꯇꯣꯏꯅ ꯁꯤꯕ ꯈꫭꯠꯄ ꯐꯥꯠꯇꯦꯅꯁꯨꯝ ꯅꯥꯀꯣꯡꯗꯨꯗ ꯃꯦꯒꯅꯦꯠ ꯌꯥꯎꯔꯤꯅꯤ ꯃꯦꯒꯅꯦꯠꯇꯣ ꯅꯥꯀꫭꯡ ꯃꯌꯥꯗ ꯑꯗꯨꯝ ꯊꯝꯗꯣꯏꯅꯤ
ꯎꯝ
ꯑꯗꯨꯅ ꯐ ꯈꯣꯠꯇꯦ ꯍꯥꯏꯗꯤ ꯏꯁꯄꯤꯀꯔꯁꯦ ꯁꯥꯕ ꯀꯥꯟꯗ ꯌꯣꯠꯆꯥꯕꯤ ꯌꯥꯎꯋꯦꯗꯅ ꯌꯣꯠꯆꯥꯕꯤꯁꯦ ꯑꯁꯤꯅ ꯁꯨꯝ ꯏꯁꯥꯅ ꯅꯛꯅ ꯂꯩꯔꯤꯕꯁꯤ ꯀꯩꯁꯨ ꯐꯕ ꯄꯣꯠ ꯅꯠꯇꯦꯕ
ꯎꯝ
ꯖꯤꯑꫭꯅꯤꯗ
ꯗꯩ ꯍꯧꯖꯤꯛ ꯐꯣꯟ ꯋꯥꯔꯤ ꯁꯥꯟꯅꯪꯅ ꯇꯧꯔꯤꯁꯦ ꯐꫭꯟꯁꯦ ꯅꯥꯀꯣꯡꯅ ꯁꯨꯝ ꯅꯞꯄꯗꯤ ꯀꯨꯏꯁꯜꯂꯛꯑꯗꯤ ꯈꯨꯠꯀ ꯋꯥꯠꯁꯤꯜꯂꯛꯑꯦꯕ ꯁꯤꯁꯨ
ꯑ
ꯑꯗ ꯍꯣꯏ ꯅꯣꯡ ꯐꯥꯗꯣꯛꯀꯤ ꯋꯥꯔꯤꯅꯤ ꯍꯥꯞꯇꯣꯏꯗꯨꯕꯨꯗꯤ ꯑꯗ ꯂꯩꯁꯜꯍꯧꯔꯒꯦꯅ ꯇꯧꯅꯦ ꯑꯗꯩ ꯊꯕꯛ ꯆꯠꯂꯛꯑꯁꯨ ꯒꯥꯔꯤ ꯇꯣꯡꯉꯁꯨ ꯃꯤ ꯋꯥꯔꯤꯁꯤꯟꯅꯕ ꯈꯣꯠꯄ ꯂꯝꯕꯤ ꯋꯦ ꯇꯥꯛꯅꯕꯕꯨ ꯑꯣꯏꯔꯣ ꯐꯣꯟ ꯅꯝꯅꯕꯗꯣ ꯃꯤ ꯆꯤꯜꯂꯛꯑꯀꯥꯟꯗꯗꯤ ꯐꯔꯥꯛ ꯌꯥꯝ ꯇꯥꯏꯗꯅ
ꯎꯝ
ꯑꯗꯨꯏ ꯈꯟ ꯑꯗꯨ ꯀꯩꯅꯣꯝ ꯍꯪꯒꯦꯅꯦ ꯍꯧꯖꯤꯛꯀꯤ ꯑꯩꯈꯣꯏꯅ ꯏꯌꯥꯔꯕꯠ ꯍꯥꯞꯇꯣꯏꯁꯦ
ꯎꯝ
ꯎꯝ ꯅꯥꯀꯣꯡꯗ ꯍꯥꯞꯄ ꯀꯥꯟꯗ ꯐꯣꯟꯁꯦ ꯀꯥꯏꯐꯥꯎꯒꯤ ꯗꯤꯁꯇꯦꯟꯁꯐꯥꯎ ꯂꯩꯔ ꯀꯥꯟ ꯇꯥꯏ ꯌꯥꯝ ꯅꯛꯇ꯭ꯔꯗꯤ ꯌꯥꯗꯕ꯭ꯔꯥ
ꯃꯤꯇꯔ ꯐꯤꯞꯇꯤ ꯃꯤꯇꯔ ꯍꯟꯗ꯭ꯔꯦꯠ ꯃꯤꯇꯔ ꯑꯃꯥꯏꯅ ꯄꯤꯒꯨꯝ ꯇꯧꯕꯅꯦ ꯔꯦꯟꯖ
ꯅꯍꯥꯟꯅꯦ ꯑꯩꯅꯅꯦ ꯑꯩꯈꯣꯏ ꯏꯅꯥꯎ ꯄꯥꯒꯤꯅꯦ ꯃꯥꯒꯤ ꯑꯃ ꯂꯩꯌꯦꯕꯀꯣ ꯅꯪ ꯉꯁꯥꯏ ꯍꯥꯏꯕ ꯉꯛꯇ ꯌꯥꯟꯕꯤꯗꯣ ꯑꯗꯨ ꯑꯗꯨꯗꯨꯒꯤ ꯉꯥꯛꯇ ꯌꯥꯟꯕꯤꯔꯑꯣ ꯑꯗꯨꯒꯤ ꯂꯩꯕ ꯇꫭ ꯀꯩꯅꯣ ꯇꯧꯋꯦ ꯎꯝ ꯌꯥꯟ ꯀꯥꯟꯗꯅꯦ ꯎꯝ ꯏꯃꯥꯟꯅꯕꯤ ꯄꯤ ꯋꯥꯔꯤ ꯁꯥꯟꯅꯩꯌꯦꯕꯀꯣ ꯑꯩꯅ ꯗꯣ ꯃꯥꯅꯅꯦ ꯑꯩꯅ ꯈꯤꯇꯪ ꯂꯥꯞ ꯊꫭꯛ ꯑ ꯆꯥꯀ ꯌꯥꯝ ꯂꯥꯊꯣꯛꯄ ꯅꯠꯇꯦꯀꯣ ꯆꯥꯛꯁꯪꯗ ꯆꯥꯛ ꯊꯣꯡ ꯊꯣꯡꯅ ꯐꯣꯟꯗꯨꯅ ꯅꯥꯀꯟ ꯊꯝꯃꯒ ꯏꯟꯖꯥꯡ ꯁꯦꯝ ꯁꯦꯝꯃ ꯈꯤꯇꯪ ꯆꯠꯊꯣꯛꯄ ꯇꯥꯗꯦ ꯇꯥꯕ ꯐꯣꯟꯗꯣ ꯆꯥꯏꯊꯣꯛꯑꯦꯅ ꯇꯧꯔꯛꯑꯦꯕ
ꯎꯝ ꯑꯗꯨꯗꯤ ꯃꯥ ꯐꯣꯟ ꯑꯅꯤ ꯁꯝꯕ ꯌꯥꯕ ꯑꯦꯌꯥꯔꯡꯕꯠ ꯂꯩꯌꯦꯕꯀꯣ ꯑꯅꯤ ꯁꯝꯃꯝꯕꯩ ꯑꫭꯏꯔꯝꯃꯁꯦ ꯌꯥꯏ ꯑꯣꯏꯔꯝꯗꯕꯁꯨ ꯌꯥꯏ ꯑꯗꯣ ꯑꯁꯦꯡꯕꯗꯤ ꯐꯤꯐꯇꯤ ꯌꯥꯝ ꯂꯥꯞ ꯐꯕꯗ ꯐꯤꯐꯇꯤ ꯃꯤꯇꯔ ꯑꯗꯨꯐꯥꯎꯗꯤ ꯌꯥꯒꯨꯝ ꯇꯧꯕꯅꯦ ꯃꯣꯏꯅ ꯄꯤꯕ ꯔꯤꯂꯤꯁ ꯃꯣꯏꯅ ꯄꯤꯕꯗ ꯑꯗꯨꯃꯥꯏꯅ ꯂꯩꯒ ꯇꯧꯅꯦ ꯑꯗꯣ ꯁꯨꯝ ꯌꯥꯗꯤ ꯌꯥꯕꯅꯤꯅ ꯑꯗꯨꯗꯒꯤ ꯑ ꯀꯩ ꯑꯩ ꯌꯥꯝ ꯕꯠꯇꯨꯅꯗꯤ ꯅꯨꯡꯗꯤ ꯅꯨꯡꯉꯥꯏꯕꯅꯦ ꯍꯥꯏꯗꯤ ꯁꯨꯝ